ꯎꯝ ꯁꯤꯣ
ꯎꯝ ꯎ ꯁꯦ ꯅꯣꯡ ꯆꯨꯕ꯭ꯔꯣ
ꯅꯣꯡ ꯆꯨꯅꯦꯦ ꯁꯥꯔ ꯐꯦꯠ ꯑꯅꯤ ꯊꯥ ꯂꯩꯔꯅꯦ ꯑꯗꯨꯗꯤ ꯑꯗꯨꯗꯤꯇꯦ
ꯑ ꯎ
ꯎ ꯀꯣꯟꯁꯤꯦꯡꯗ꯭ꯔꯦ
ꯁꯦꯡꯗꯕ꯭ꯔꯥ
ꯍꯧꯖꯤꯛꯇꯨꯛꯀ ꯁꯦꯡꯕꯕꯅꯦꯦ
ꯈꯔ
ꯀꯅꯥꯅꯅ ꯒ꯭ꯔꯨꯞꯇ ꯀꯩꯅꯥꯕꯤ ꯋꯥꯔꯤ ꯁꯥꯔ ꯂꯩꯅ ꯉꯁꯥꯏꯗ
ꯑꯩꯈꯣꯏ ꯈꯅꯤ ꯑꯣꯏꯗ
ꯎꯝ
ꯑꯩꯈꯣꯏ ꯈꯨꯟꯒꯤ ꯃꯤꯅꯦ
ꯆ ꯆꯨꯝꯁꯨ ꯂꯕꯤꯦ ꯍꯥꯏ ꯅꯪ ꯅꯪꯒ ꯀꯩꯅꯥꯔ ꯂꯩꯔꯝꯗꯅꯀꯣ
ꯑꯣꯞ ꯅꯁꯨ ꯕꯦꯔꯥꯡ ꯉꯥꯛꯇ ꯉꯥꯡꯅꯤꯍꯦ
ꯑꯥ
ꯑꯩꯗꯤ ꯀꯨꯏꯔꯦꯍꯦ ꯀꯥꯏꯅꯕ
ꯑꯆꯥ
ꯇ꯭ꯔꯦꯟ ꯇ
ꯅꯪꯒꯤ ꯅꯪꯁꯨ ꯂꯩꯔꯝꯗꯅꯀꯣ
ꯑꯩꯔꯣ
ꯑꯥꯎ
ꯂꯩꯗ ꯑꯁ ꯑꯩꯁꯦ ꯍꯧꯖꯤꯛꯀ ꯅꯪ ꯌꯥꯎꯔꯗꯤ ꯀꯨꯟꯒ ꯀꯨꯟ ꯃꯉꯥ ꯅꯪ ꯌꯥꯎ ꯅꯪ ꯌꯥꯎꯔꯗꯤ ꯀꯨꯟ ꯃꯉꯥ ꯇꯣꯏ ꯀꯨꯟ ꯃꯉꯥ ꯑꯣꯏꯅꯤ
ꯑꯣꯏꯔꯝꯒꯅꯤꯕꯣ ꯐꯖꯩ
ꯎꯝ
ꯌꯥꯗꯦꯕꯅꯪ ꯁꯣꯏꯗꯅ ꯂꯩꯔꯝ ꯑꯗꯨ
ꯌꯥꯗꯦ ꯑꯩꯗꯤ ꯏꯔꯣ ꯈ꯭ꯔ ꯍꯥꯏꯔꯣ ꯃꯤ ꯃꯥꯟꯕ꯭ꯔꯣ
ꯎꯝ
ꯌꯥꯗꯦ ꯍꯥꯏꯕ꯭ꯔꯤ ꯀꯩꯅꯣ ꯅꯪꯒꯤꯗꯣ ꯍꯩꯕ ꯃꯤ ꯃꯥꯟꯕ꯭ꯔꯣꯕ
ꯃꯥꯂꯦ
ꯉꯥꯏꯈꯣꯅꯦ ꯀꯩꯅꯣꯝꯃ ꯔꯣꯡꯉꯩꯁꯦ ꯏꯝꯐꯥꯜꯗ ꯂꯩꯔꯤꯗꯤ ꯀꯕꯨꯏ ꯍꯥꯏꯕꯁꯦ ꯑ ꯁꯤ ꯁꯥꯥꯎꯁ
ꯄꯥꯒꯅꯤ ꯄꯥꯒꯅꯤ ꯑꯩ ꯈꯨꯟꯗꯗꯤ ꯈ꯭ꯔꯤꯁꯃꯥꯁꯀꯨꯝꯕ ꯅꯨꯡꯉꯥꯏꯕ꯭ꯔꯣ ꯀꯨꯝꯍꯩ
ꯑꯗꯨꯝ ꯍꯣꯏ ꯅꯨꯡꯉꯥꯏꯗꯣ ꯑꯦꯚ꯭ꯔꯤ ꯏꯌꯥꯔ ꯂꯥꯏꯛ ꯂꯥꯁ ꯌꯌꯥꯔꯗꯨꯅ ꯍꯦꯟꯅ ꯅꯨꯡꯉꯥꯏꯕꯒꯨꯝꯅꯣ ꯑꯗꯨꯝ ꯐꯤꯜ ꯇꯧꯋꯦ ꯍꯦꯟ ꯇꯦ ꯀꯔꯤ ꯇꯧꯕ꯭ꯔꯣ ꯈꯪꯗꯦ
ꯎꯝ
ꯀꯨꯞꯁꯤ ꯑꯃ ꯀꯨꯝꯍꯩ ꯇꯧꯔꯗꯤ ꯃꯃꯥꯡꯉꯩꯁꯤꯗꯅ ꯈꯔ ꯅꯨꯡꯉꯥꯏꯕꯒꯨꯝ ꯑꯗꯨꯝ ꯇꯧꯔꯒ ꯑꯗꯨꯃꯥꯏꯅ ꯆꯠꯍꯜꯂꯤ
ꯂꯩꯁꯥꯕꯤ ꯄꯥꯈꯜ ꯌꯥꯝꯕ꯭ꯔ
ꯂꯩꯥꯏꯁꯥꯕꯤꯁꯨ ꯌꯥꯝ ꯂꯩ ꯄꯥꯈꯪꯁꯨ ꯌꯥꯝ ꯂꯩ
ꯑꯩꯈꯣꯏꯒꯤꯅꯦ ꯌꯥꯝ ꯕꯀꯣ ꯑꯃꯨꯛꯀ ꯌꯥꯝꯗꯕ ꯍꯥꯏꯕꯗꯤ ꯑꯩꯈꯣꯏꯒꯤ ꯕꯦꯁꯇꯣ
ꯑꯥ
ꯂꯩꯁꯥꯕꯤ ꯄꯥꯈꯪ ꯌꯥꯝꯗ꯭ꯔꯦꯕꯀꯣ
ꯑꯆꯥ ꯑꯗꯨ ꯈꯨꯟ
ꯑꯗꯨꯒ ꯑꯩꯈꯣꯏꯗꯒꯤ ꯖꯨꯅꯤꯌꯔꯗꯣ
ꯑꯥ
ꯖꯨꯅꯤꯌꯔꯁꯤꯡꯅ ꯑꯃꯨꯛ ꯌꯥꯝꯕ ꯂꯩꯁꯥꯕꯤ ꯄꯥꯈꯪꯖꯩ
ꯆꯥꯎꯒꯦ ꯂꯥꯏꯛ ꯍꯈꯣꯜ ꯌꯨꯝꯃꯛ ꯀꯌꯥ ꯂꯩꯕ꯭ꯔꯣ
ꯈꯪꯗꯦꯅꯦ ꯍꯧꯖꯤꯛꯇꯤ ꯁꯤꯛꯁꯇꯤ ꯍꯦꯜꯂꯝꯗꯧ ꯃꯥꯜꯂꯦ
ꯑꯣ ꯑꯗꯨꯗꯤ ꯁꯤꯛꯁꯇꯤ ꯍꯦꯜꯂꯝꯒꯅꯤꯗ ꯅꯣꯏ ꯀꯩꯅꯣꯃ ꯑꯩꯈꯣꯏꯒꯤꯗꯤ ꯈꯨꯟ ꯃꯤ ꯌꯥꯝ ꯇꯧꯔꯦꯅꯦ
ꯎ ꯁꯤꯁꯇꯤ ꯍꯦꯟꯕꯅꯦ
ꯑꯗꯨꯗꯤ ꯈꯨꯟ ꯈꯔꯄꯤꯛꯔꯤꯕ ꯃꯥꯜꯂꯦꯅꯦ
ꯎꯝ ꯄꯤꯛꯑꯦꯗ
ꯎꯝ
ꯌꯥꯝ ꯆꯥꯎꯕ ꯑꯣꯏꯗ꯭ꯔꯤ
ꯐꯣꯏꯁꯨ ꯆꯥꯎꯗꯦ ꯆꯥꯎꯗꯦ ꯑꯗꯣ ꯆꯥꯝꯃ ꯌꯥꯡꯈꯩ ꯑꯃ ꯑꯣꯏꯔꯝꯅꯦ ꯍꯧꯖꯤꯛ
ꯎꯁ ꯌꯥꯃꯦꯍꯦ
ꯈꯨꯟ ꯀꯩꯅꯃ ꯌꯨꯝ ꯌꯨꯝꯂꯛ ꯍꯥꯏꯕꯅꯤꯅ
ꯎꯝ
ꯌꯨꯝꯂꯥ ꯈꯥꯏꯕꯅꯤꯅ
ꯑꯗꯨꯅꯦ ꯌꯥꯝꯃꯦꯅ ꯋꯥꯟ ꯐꯤꯐꯇꯤ ꯍꯥꯏꯔꯗꯤ
ꯎꯝ
ꯑꯩꯈꯣꯏꯗꯤ ꯁꯤꯛꯁꯇꯤ ꯀꯌꯥꯔ ꯂꯩꯔꯝꯒꯅꯤ ꯅꯁꯨ ꯈꯪꯗ꯭ꯔꯦ ꯑꯗꯨꯗꯤ
ꯖꯥꯇꯤ ꯑꯇꯧ ꯇꯣꯛꯄꯗꯤ ꯈꯨꯗꯛ ꯊ꯭ꯔꯤ ꯍꯟꯗ꯭ꯔꯦꯠ ꯐꯣꯔ ꯍꯟꯗ꯭ꯔꯦꯠ ꯆꯥꯝꯃꯔꯤ ꯆꯥꯝꯃꯉꯥ ꯂꯩꯕꯅꯤꯅꯦ
ꯅꯪ ꯑꯗꯨꯃꯥꯏꯅ ꯂꯩ ꯃꯈ ꯈꯨꯟꯁꯨ ꯂꯩ ꯑꯗꯨꯗꯤ ꯅꯣꯏꯗꯤ ꯈ꯭ꯔꯤꯁꯃꯥꯁꯇꯤ ꯌꯥꯝ ꯅꯨꯡꯉꯥꯏꯒꯗꯕ ꯃꯥꯜꯂꯦ ꯃꯤ ꯌꯥꯝꯕꯒꯤ
ꯈ꯭ꯔꯤꯁꯃꯥꯁ ꯅꯨꯡꯉꯥꯏꯏ ꯊꯕꯛ ꯇꯧꯕ ꯈꯈꯣꯏ ꯋꯥꯏ
ꯎꯝ
ꯄ꯭ꯔꯣꯒꯥ꯭ꯔꯥꯝꯗ ꯌꯥꯎꯕ ꯑꯩꯈꯣꯏ ꯋꯥꯕ
ꯃꯥꯅꯦ ꯃꯥꯅꯦ ꯑꯩ ꯑꯩꯒꯗꯤ ꯈ꯭ꯔꯤꯁꯃꯥꯁ ꯃꯇꯝꯗꯗꯤ ꯋꯥꯕ ꯐꯪꯗ꯭ꯔꯦꯗ ꯈ꯭ꯔꯤꯁꯃꯥꯁ ꯃꯇꯝꯗ ꯈꯛꯇ ꯆꯠꯄꯀꯣ ꯌꯨꯝꯗ ꯊ ꯐꯣꯔꯗ ꯉꯥꯛꯇ ꯆꯠꯂꯦꯕ ꯏꯚꯤꯅꯤꯡꯗ
ꯎꯝ
ꯎ ꯊꯕꯛ ꯀꯨꯝꯕ ꯁꯨꯕ ꯐꯪꯗꯦ
ꯑꯆꯥ ꯈ꯭ꯔꯤꯁꯃꯥꯁꯇ ꯈ꯭ꯔꯤꯁꯃꯥꯁ ꯅꯨꯄꯥ ꯀꯣꯏꯔꯝꯅꯤꯗ
ꯈ꯭ꯔꯤꯁꯃꯥꯁꯇ ꯀꯅꯥ
ꯈ꯭ꯔꯤꯁꯃꯥꯁ ꯃꯇꯝꯗꯨꯗꯤ ꯅꯪ ꯁꯤꯡꯍ ꯑꯣꯏꯔꯝꯃꯣꯏꯕ
ꯑꯠ ꯈ꯭ꯔꯤꯁꯃꯥꯁ ꯃꯇꯝꯗ ꯀꯔꯤ ꯂꯩꯒꯦ ꯁꯤꯡꯒꯜ ꯑꯣꯏꯗꯅꯤꯉ ꯑꯩꯈꯣꯏ ꯈꯨꯟꯗꯗꯤ ꯑꯩꯈꯣꯏ ꯑꯩꯈꯣꯏ ꯈꯨꯟꯗꯗꯤꯀꯣ
ꯎꯝ
ꯑꯩꯈꯣꯏꯒꯤ ꯃꯔꯤ ꯃꯇꯥ ꯈꯛꯇꯅꯦ
ꯑꯆꯥ ꯑꯁꯨ ꯈ꯭ꯔꯤꯁꯃꯁ ꯌꯥ
ꯑ ꯒꯥꯡ ꯃꯤ ꯑꯩꯈꯣꯏ ꯁꯥꯒꯩꯗꯣ ꯑꯗ ꯌꯥꯝꯃꯦꯕꯀꯣ ꯑꯩꯈꯣꯏ ꯈꯨꯟꯗꯗꯤ
ꯎꯝ
ꯑꯗꯨꯒ ꯑꯗꯨꯝ ꯑꯩꯈꯣꯏꯒꯤ ꯃꯔꯤ ꯃꯇꯥ ꯊꯣꯛꯄ ꯉꯛꯇ ꯑꯣꯏꯕ
ꯥꯒꯥꯡꯃꯩꯁ ꯆꯤꯡꯁꯦ ꯁꯛ ꯑꯗꯨꯝ ꯐꯖꯕꯅꯦ꯫
ꯑꯩꯁꯨ ꯈꯪꯗ꯭ꯔꯦ ꯑꯗꯨꯗꯤ꯫
ꯖꯦꯅꯦꯔꯦꯜꯗ ꯑꯦꯅꯤꯋꯦꯔ ꯀꯥꯃꯩꯁꯤꯡꯁꯦ꯫ ꯥꯒꯥꯡꯃꯩ ꯍꯥꯏꯕ ꯅꯣꯏ꯫
ꯒꯥꯡꯃꯩ꯫
ꯒꯥꯡꯃꯩ꯫ ꯅꯣꯏ ꯏꯝꯐꯥꯜꯗ꯫ ꯏꯝꯐꯥꯜꯗ꯫ ꯅꯣꯏꯕꯥ ꯑꯅꯤ ꯑꯍꯨꯝꯗꯤ ꯂꯩꯀꯣ ꯀꯩꯅꯣ꯫ ꯃꯤꯌꯥꯝ ꯖꯒꯥ ꯑꯃꯗ ꯂꯩ ꯂꯩꯕꯗꯣ꯫
ꯀꯔꯤꯅꯣ꯫
ꯑ ꯍꯥꯏꯔ ꯑꯣꯏꯒꯦꯁꯤ ꯃꯥꯇꯥꯡꯗ꯫
ꯍꯥꯏꯔꯔꯣꯏ ꯒꯦꯌꯦ꯫
ꯑ꯫
ꯑꯗꯨꯁꯨ ꯌꯥꯕꯥ ꯖꯥꯠꯅꯤ꯫
ꯅꯪꯁꯦ ꯑꯉꯥꯡ ꯁꯦꯅꯥꯕꯗꯤ ꯌꯥꯝ ꯍꯩꯗꯣꯏ ꯃꯥꯜꯂꯦ꯫
ꯎꯝ ꯈꯪꯗꯦꯗ ꯑꯗꯨꯗꯤ꯫
ꯅꯪ ꯁꯥꯎꯀꯟꯕ꯭ꯔꯣ꯫
ꯍꯥ꯫
ꯁꯥꯎꯒꯟꯕꯔ꯭ꯑꯣꯕꯥ꯫
ꯑꯩꯁꯦ ꯎꯝ ꯁꯥꯎꯒꯟꯕꯅꯤ ꯑꯗꯨ ꯊꯨꯅꯁꯨ ꯐꯕꯅꯤ꯫
ꯂꯥꯎꯕ ꯈꯣꯠꯄ ꯇꯧꯕ꯭ꯔꯣ ꯍꯥꯏꯕꯗꯤ ꯁꯥꯎꯕ ꯀꯥꯟꯗ꯫
ꯁꯥꯎꯕ ꯀꯥꯟꯗ꯫ ꯑꯩꯅ ꯌꯥꯝ ꯁꯥꯎꯔꯗꯤ꯫ ꯗꯤ ꯂꯥꯎꯒꯅꯤ ꯑꯗꯨ ꯌꯥꯝ ꯁꯥꯎꯗ꯭ꯔꯗꯤ ꯋꯥ ꯉꯥꯡꯗꯦ ꯑꯩ꯫
ꯑꯆꯥ ꯑꯗꯨ ꯅꯨꯃꯤꯠ꯫ ꯏ ꯃꯥꯗ ꯀꯌꯥ ꯁꯥ꯫
ꯅꯨꯃꯤꯠ ꯑꯃꯗ꯫
ꯑ꯫
ꯅꯨꯃꯤꯠ ꯑꯃꯗ꯫ ꯁꯥꯎꯗꯕ ꯅꯨꯃꯤꯠꯁꯨ ꯌꯥꯎꯋꯦꯗ꯫ ꯅꯨꯃꯤꯠ ꯑꯃꯗ ꯁꯥꯎ꯫ ꯍꯥꯏꯕꯁꯦ ꯎꯝ ꯇꯨ ꯇꯨ ꯊ꯭ꯔꯤꯒꯨꯝꯕ ꯑꯣꯏꯔꯝꯒꯅꯤ ꯁꯥꯎꯕ ꯍꯥꯏꯕꯁꯦ ꯌꯥꯝ ꯁꯥꯎꯕ ꯂꯩꯇꯦꯗ꯫
ꯎꯝ꯫
ꯅꯪꯁꯨ ꯌꯥꯝ ꯁꯥꯎꯒꯟꯕ꯭ꯔꯣ꯫
ꯁꯥꯎꯒꯟꯗꯦꯗ ꯑꯩ꯫ ꯑꯩꯗꯤ ꯊꯥꯡ ꯊꯧꯔꯒ ꯑꯗꯨꯝꯅ ꯂꯩꯅꯤ꯫
ꯍꯥ꯫
ꯇꯥꯗꯕ꯭ꯔꯣ꯫
ꯐꯖꯅ ꯐꯖꯅ ꯇꯥꯗꯦ꯫
ꯑꯣ ꯍꯕꯤꯌꯣ꯫ ꯄꯨꯟꯅꯥ ꯂꯩꯕꯅꯦꯕꯥ ꯑꯩꯗꯤ꯫
ꯑꯗꯨꯅ ꯐꯩꯌꯦꯗꯥ꯫
ꯎꯝ
ꯌꯥꯝ ꯁꯥꯎꯒꯟꯕꯁꯨ ꯐꯠꯇꯦ ꯇꯕꯅꯦ
ꯐꯪꯉꯤ ꯂꯧ ꯐꯥꯉꯤ ꯐꯪꯉꯤ ꯍꯥꯏꯕꯗ ꯇꯥꯕ ꯍꯩꯇꯕ ꯑꯩꯈꯣꯏꯅ ꯁꯗꯤ ꯈꯪꯗꯦ
ꯑꯥ ꯍꯧꯖꯤꯛ ꯖꯤꯛꯇꯤ ꯌꯥꯝ ꯐꯔꯦꯅ ꯑꯩ ꯍꯥꯟꯅꯗꯤ ꯌꯥꯝ ꯁꯥꯎꯍꯟꯕꯅꯦ ꯍꯧꯖꯤꯛꯇꯤ ꯀꯟꯇ꯭ꯔꯣꯜ ꯇꯧꯕ ꯍꯩꯕꯅꯤꯅꯕꯨ ꯏꯁꯥ ꯏꯇꯣꯝꯇꯅ ꯀꯟꯇ꯭ꯔꯣꯜ ꯇꯧꯕꯅꯦ
ꯁꯥꯎꯕꯁꯦ ꯐꯠꯇꯦꯗ ꯍꯥꯏꯕꯗꯤ ꯅꯨꯄꯥꯅ ꯁꯥꯎꯕꯁꯨꯦ ꯍꯦꯟꯅ ꯄꯠꯇꯩ ꯑꯣꯏꯔꯁꯨ ꯅꯨꯄꯤꯅ ꯁꯥꯎꯕꯁꯦ
ꯄꯤꯁ ꯂꯩꯇꯦ ꯑꯣꯏꯅꯤ ꯑꯣꯏꯕꯅꯤ ꯑꯣꯏꯕꯅꯤ ꯑꯗꯨꯅ ꯌꯥꯝ ꯁꯥꯎꯕ ꯌꯥꯗꯦ ꯀꯟꯇ꯭ꯔꯣꯟ ꯇꯧꯕ ꯍꯩꯔꯦꯗꯅꯥ
ꯎꯝ
ꯈꯔ ꯑꯉꯥꯡ ꯑꯣꯏꯕ ꯀꯥꯟꯕꯗꯤ ꯍꯩꯇꯦꯕꯀꯣ꯫
ꯃꯥꯅꯦ꯫
ꯀꯟꯇ꯭ꯔꯣꯕꯨꯗꯤ ꯍꯩꯔꯦ ꯑꯗꯨ ꯌꯥꯝ ꯁꯥꯎꯒꯟꯕ ꯍꯥꯏꯁꯦ ꯌꯥꯝ ꯄꯥꯡꯅꯗꯤ ꯁꯥꯎꯗꯕꯅꯦꯗ꯫
ꯅꯨꯄꯥ ꯍꯣ ꯀꯣꯏꯕ ꯅꯨꯄꯥꯕꯨ ꯀꯣꯏꯅꯕ ꯀꯥꯟꯗ ꯈꯣꯠꯄꯗ ꯀꯃꯥꯏꯅ ꯇꯧꯒꯦ ꯅꯪ꯫ ꯍꯥꯏꯕꯗꯤ ꯄ꯭ꯂꯥꯏ
ꯑꯗꯨ ꯍꯣꯔꯦꯟ ꯍꯥꯏꯕꯤꯒꯦ꯫
ꯌꯥꯏ-ꯌꯥꯏ꯫
ꯑꯗꯣ ꯍꯣꯔꯦꯟ ꯍꯥꯏꯕꯤ ꯑꯩ ꯅꯪ ꯍꯣꯔꯦꯟ ꯂꯥꯏꯔꯤꯛ ꯄꯥꯒꯗꯕ ꯑꯣꯏꯔꯝꯒꯅꯤ꯫
ꯍꯣꯏ ꯑꯦꯂꯚꯦꯟꯒꯤ ꯃꯇꯨꯡꯗ ꯁꯪꯑꯗꯤ ꯌꯥꯒꯅꯤ꯫
ꯑꯦꯂꯨꯚꯦꯟꯒꯤ ꯃꯇꯨꯡꯗ ꯑꯩ ꯑꯃꯨꯛ ꯇꯨꯝꯈ꯭ꯔꯗꯤ ꯈꯪꯗꯦꯀꯣ ꯑꯩꯗꯤ ꯉꯟꯅꯗꯤ ꯇꯨꯝꯕꯅꯦ ꯅꯨꯡꯗꯥꯡꯗꯅ ꯄꯨꯡ ꯑꯦꯂꯚꯦꯟ ꯐꯥꯎꯗꯤ ꯑꯗꯨꯝ ꯂꯩꯔꯤꯑꯦꯕꯀꯣ꯫ ꯑꯗꯨ ꯇꯨꯝꯅꯤꯡꯑꯒꯗꯤ ꯗꯨꯡ ꯉꯟꯅ ꯑꯃ ꯌꯥꯎꯋꯦꯕ ꯑꯩꯗꯤ꯫
ꯁꯨ ꯑꯗꯨꯝ ꯑꯗꯨꯝ ꯑꯩꯅ ꯇꯦꯛꯁ ꯇꯧꯔꯀꯦ ꯅꯪ ꯇꯧꯔꯛꯇ꯭ꯔꯁꯨ꯫
ꯑꯣꯀꯦ ꯂꯥꯏꯔꯤꯛꯇꯤ ꯐꯖꯅ ꯄꯥꯒꯗꯕꯅꯦ꯫ ꯂꯥꯏꯔꯤꯛ ꯄꯥꯔꯣ꯫
ꯅꯥꯔ ꯌꯦꯡꯕ ꯇꯥꯔꯦ
ꯅꯣꯡ ꯇꯥ
ꯍꯥꯥ
ꯅꯣꯏ ꯅꯣꯏꯉꯣꯟꯗ ꯅꯣꯡ ꯇꯥꯕ꯭ꯔꯥ ꯑꯗꯨꯗ꯫
ꯅꯣꯡ ꯇꯥꯗꯔꯤ ꯇꯥꯒꯦ ꯇꯧꯋꯦ꯫
ꯁꯥꯔꯝꯑꯅꯤ ꯍꯟꯗꯛꯇꯤ ꯅꯣꯏ ꯑꯗꯨꯗꯁꯨ ꯫
ꯅꯪꯒꯤ ꯃꯈꯣꯟ ꯐꯖꯅꯥ ꯇꯥꯗ꯭ꯔꯦ꯫ ꯅꯪꯒꯤ ꯃꯈꯣꯟꯗꯣ ꯌꯥꯝ ꯇꯞꯄꯦ꯫
ꯅꯪ ꯕꯦꯛꯒ꯭ꯔꯥꯎꯟ ꯅꯪꯒꯤꯗ ꯑꯃ ꯅꯣꯏ
ꯑꯆꯥ ꯑꯆꯥ ꯑꯆꯥ
ꯐꯁꯤꯕ ꯑꯃ ꯂꯥꯛꯄꯩ ꯑ ꯃꯥꯗꯤ
ꯎꯝ
ꯑꯩ ꯂꯥꯛꯈ꯭ꯔꯅꯤ
ꯅꯪ ꯐꯣꯟ ꯐꯖꯅꯥ ꯇꯥꯗ꯭ꯔꯦꯀꯣ
ꯇꯥꯗꯕ꯭ꯔꯥ
ꯇꯥꯔꯦ ꯇꯥꯔꯦ ꯑꯃꯨꯛꯀꯥ
ꯑ ꯑꯉꯥꯡ ꯃꯃꯥ ꯂꯧꯕ ꯂꯥꯛꯑꯅꯤꯗꯅ
ꯑ
ꯑꯗ ꯌꯨꯝꯗ ꯊꯣꯛꯈ꯭ꯔꯅꯤ ꯍꯥꯏꯕ
ꯑꯣꯀꯦ
ꯌꯨꯝꯗ ꯊꯣꯛꯑꯒ ꯆꯥꯛ ꯌꯦꯟꯁꯥꯡ ꯊꯣꯡꯒꯅꯤ